ꯑ ꯇꯥꯕꯔꫭ
ꯍꯜꯂꯣ
ꯑꯥ ꯍꯜꯂꯣ
ꯑ
ꯀ ꯀ ꯑ ꯇꯥꯏꯌꯦ ꯀꯔꯤ ꯇꯧꯔꯦ ꯅꯪꯗꯤ
ꯑ ꯍꯧꯖꯤ ꯑ ꯈꯪꯗꯦ ꯕꯣꯜ ꯑꯦ ꯕꯣꯜ ꯂꯩꯇꯕꯒꯤ ꯍꯄꯔꯤ
ꯑꯣ
ꯅꯪꯗꯤ
ꯑꯩꯁꯨ ꯂꯥꯔꯛꯏꯔꯣꯏ
ꯑ ꯀꯩ ꯂꯔꯤꯛꯅꯥ
ꯑꯩꯈꯣꯏꯒꯤ ꯅꯣꯠꯁ ꯑꯣꯖꯥ ꯅꯥꯄꯤꯤꯒꯦ
ꯑꯥ ꯑ ꯑꯥ ꯑꯥ ꯍꯌꯦꯡ ꯅꯣꯏꯁꯨ ꯇꯦꯁ ꯂꯩꯕ꯭ꯔꯣ
ꯑꯣ ꯍꯤꯟꯗꯤ ꯇꯁ ꯋꯥꯏ ꯁꯆ ꯑꯅꯤ ꯇꯁ ꯋꯥꯌꯦ
ꯑꯩ ꯐꯖꯅ ꯄꯥꯍꯧꯔꯣ ꯑꯗꯨꯗꯤ
ꯑꯥ
ꯇꯥꯅꯤꯪꯉꯟ
ꯍꯥꯥ
ꯄꯥꯅꯤꯡꯗꯕ꯭ꯔꯣ
ꯄꯅꯤꯗ ꯍꯗ ꯇꯃꯤ
ꯑ ꯄꯅꯤꯉꯨꯍꯦ ꯀ꯭ꯔꯤꯔꯥ ꯑꯏꯁꯨꯣ ꯇꯧꯅꯤꯡꯉꯥꯏ ꯑꯣꯐꯤꯁꯔ ꯑꯣꯏꯅꯤꯡꯉꯥꯏ ꯄꯥꯎ
ꯑꯗꯨꯗꯁꯨ ꯋꯥꯔꯦ ꯑꯩꯗꯤ
ꯑꯣ ꯅꯪ ꯋꯥꯕ꯭ꯔꯥ
ꯋꯥꯔꯦ
ꯑꯁ ꯅꯨꯡꯉꯥꯏꯇꯦꯍꯦ ꯋꯥꯒꯅꯣꯗ ꯀꯔꯤꯔꯥ ꯑꯗꯣ ꯑꯗꯣ ꯅꯪꯕꯣ ꯌꯦꯡꯕ
ꯌꯦꯇ
ꯀꯩꯒꯤ
ꯎꯝ
ꯌꯦꯅꯤ ꯇꯕ꯭ꯔꯥ
ꯅꯥꯡꯕꯨꯣꯅ ꯌꯥꯝꯦ
ꯅꯪ ꯣ ꯌꯦꯅꯤꯗꯦ ꯇꯥꯕ꯭ꯔꯣ ꯅꯪꯕꯣ ꯌꯦꯡꯅꯤꯡꯒꯦ ꯅꯪ ꯕꯣꯜ ꯌꯦꯡꯅꯤꯡꯗꯣ
ꯍ ꯌꯦꯡꯅꯤꯡꯉꯦ
ꯅꯪ ꯑꯗꯨꯗꯤ ꯅꯪ ꯀꯅꯥꯕꯨ ꯁꯄꯣꯔꯠ ꯇꯧꯕ꯭ꯔꯥ
ꯑꯗꯤ ꯑꯔꯖꯦꯟꯇꯤꯅꯥ ꯁꯄꯣ ꯇ ꯍꯒꯦ
ꯑꯣ ꯑꯥꯔꯖꯦꯟꯇꯤꯅꯥ ꯑꯗꯨꯗꯤ ꯃꯦꯁꯤꯒꯤ ꯁꯞꯄꯣꯔꯠ ꯑꯣꯏꯔꯝ
ꯑꯗꯨ ꯑꯗꯨꯅꯦ ꯑ ꯑ ꯀꯣ ꯍꯟꯦꯗꯤꯐ꯭ꯔꯦꯟꯁꯗꯤꯅꯦ ꯅꯗꯤ ꯀꯥꯔꯦ ꯍꯔꯁ ꯄꯠꯇꯣꯑꯒꯦ
ꯑꯩꯗꯤꯀꯣ ꯑꯩꯗꯤ ꯕ꯭ꯔꯥꯖꯤꯜꯕꯨ ꯁꯞꯄꯣꯔꯠ ꯇꯧꯕꯅꯦꯕ ꯅꯃꯔꯗꯣ
ꯑ ꯅ ꯃꯥꯗꯤ ꯂꯁ ꯑꯣꯏꯀꯣ ꯂꯅꯥ ꯂꯅꯥꯀꯤ
ꯃꯗꯤ ꯁꯤꯈ꯭ꯔꯦ ꯑꯗꯨꯒꯤꯀꯣ ꯍꯟꯗꯛꯇꯤ ꯐ꯭ꯔꯦꯟꯁꯕꯨ ꯁꯄꯣꯔꯠ ꯇꯧꯋꯦ ꯐ꯭ꯔꯦꯟꯁꯗꯣ ꯑꯦ ꯅꯠꯇꯦ ꯁꯄꯦꯟꯗꯣ ꯁꯄꯦꯟ
ꯑꯣ
ꯁꯄꯦꯟꯗ ꯌꯥꯝꯃ ꯌꯥꯎꯕꯗꯣ ꯍꯣꯏ ꯌꯥꯝꯃꯜꯕꯨ ꯁꯞꯄꯣꯔꯠ ꯇꯧꯕꯅꯦ ꯐꯖꯩꯌꯦꯦ
ꯑꯗꯨꯅꯦ ꯅꯦꯝꯃꯁꯨ ꯐꯖꯩꯌꯦ
ꯍꯣꯏ ꯌꯦꯃꯁꯨ ꯐꯖꯩꯌꯦ ꯅꯪꯁꯨ ꯐꯖꯩꯌꯦ ꯅꯪꯒꯤ ꯈꯣꯟꯁꯨ ꯐꯖꯩꯌꯦꯦ ꯅꯪꯃ ꯑꯃ ꯀꯣꯏꯕ ꯆꯠꯁꯦꯀꯣ
ꯑ
ꯅꯣꯡꯃ ꯑꯃ ꯀꯣꯏꯔꯒ ꯑꯆꯥꯄꯣꯠ ꯆꯥꯔꯒ ꯑꯗꯨꯝ ꯆꯠ ꯁꯤꯀꯥ ꯑꯦꯖꯅꯦ ꯅꯪꯒꯤ ꯈꯣꯟꯖꯦꯜꯁꯦ ꯇꯥꯔꯒ ꯑꯩꯌꯥ ꯑꯉꯥꯡꯒꯤ ꯈꯣꯟꯖꯦꯜ ꯃꯥꯜꯂꯦ
ꯌꯥꯝ ꯀꯤꯠ ꯑꯣꯏꯌꯦ ꯅꯪꯒꯤ ꯈꯣꯟꯖꯦꯜꯁꯦ
ꯅꯨꯅꯥꯏꯀꯣ
ꯅꯪꯕꯨ ꯎꯅꯤꯡꯉꯤꯍꯦ ꯅꯪꯒꯤ ꯐꯣꯇꯣ ꯊꯥꯔꯛꯑꯣ
ꯑꯣ ꯊꯥ ꯄꯤꯒꯦ ꯊꯥ ꯄꯤꯒꯦ
ꯑ ꯑꯗꯨꯅꯦ ꯑꯗꯣ ꯀꯅꯥ ꯀꯅꯥ ꯂꯩꯕ꯭ꯔꯣ
ꯑꯩꯗꯤ ꯑꯩꯒꯤ ꯐ꯭ꯔꯦꯟꯁ
ꯑꯣ ꯅꯨꯡꯉꯥꯏꯕ꯭ꯔꯣ ꯅꯪ ꯅꯪꯒꯤ ꯅꯃꯥꯟꯅꯕꯤꯒ ꯂꯩꯕꯒꯤ ꯅꯨꯡꯉꯥꯏꯕ꯭ꯔꯣ
ꯅꯥꯏꯌꯦꯦ ꯌꯥꯝꯅ ꯅꯥꯏꯌꯦꯦ ꯑꯩꯈꯣꯏ ꯃꯤ ꯃꯤ ꯃꯅꯥ ꯂꯥꯏꯌꯦ
ꯑ ꯃꯤ ꯃꯉꯥ ꯂꯩꯌꯦꯦ
ꯑꯥ
ꯑꯣ ꯑꯁ ꯌꯥꯝ ꯅꯨꯡꯉꯥꯏꯔ ꯍꯥꯏ ꯑꯗꯨꯗꯤ ꯃꯤ ꯃꯉꯥꯕꯨ ꯀꯅꯥꯝꯁꯨ ꯐꯨꯠꯕꯣꯜ ꯌꯦꯡꯗ꯭ꯔꯕꯣ
ꯌꯦꯦ ꯑ
ꯅꯗꯤ ꯌꯦꯉꯦ
ꯏꯒ
ꯑꯣ ꯑꯌꯥ ꯌꯦ ꯌꯦꯡꯅꯤꯡꯗꯕ꯭ꯔꯣ ꯑꯩꯗꯤ ꯌꯦꯡꯉꯦ ꯍꯣꯏ ꯉꯔꯥꯡꯗꯣ ꯑꯥꯔꯖꯦꯟꯇꯤꯅꯥꯒ ꯁꯄꯦꯟꯒ ꯌꯦꯡꯉꯦꯕ ꯑꯗꯣ ꯁꯄꯦꯟ ꯑ ꯅꯠꯇꯦ ꯅꯠꯇꯦ ꯉꯔꯥꯡ ꯑꯥꯔꯖꯦꯟꯇꯤꯅꯥꯒ ꯏꯖꯤꯞꯁꯤ ꯅꯥꯕꯗꯣ
ꯑ
ꯑꯥꯎ ꯑꯗꯣ ꯏꯖꯤꯞꯇꯣ ꯒꯣ ꯑꯅꯤ ꯆꯜꯂꯒ ꯀꯩꯒꯤ ꯀꯩꯒꯤꯔꯥ ꯑꯌꯥ ꯃꯣꯏꯗꯣ ꯍꯥꯟꯅ ꯑꯗꯨꯅꯦ ꯃꯣꯏꯗꯣ ꯏꯖꯤꯞꯁꯤꯡꯗꯣ ꯃꯣꯏꯗꯣ ꯍꯥꯟꯅꯒꯣ ꯑꯅꯤꯗꯤ ꯆꯥꯡꯉꯝꯃꯦꯕ ꯑꯗꯨꯒ ꯑꯥꯔꯖꯦꯟꯇꯤꯅꯥꯁꯤꯡꯗꯣ ꯑꯥꯔꯖꯦꯟꯇꯤꯅꯥꯁꯤꯡꯗꯣ ꯄꯨꯡ ꯇꯥꯔꯝꯗꯏꯗ ꯑꯗꯨꯝ ꯑꯅꯤ ꯑꯗꯨꯝ ꯆꯟꯕꯗꯣ ꯑꯃꯅꯗꯤ ꯑꯇꯣꯞꯄ ꯑꯅꯤꯅꯗꯤ ꯃꯦꯁꯤꯅ ꯆꯟꯕꯗꯣ
ꯑꯣ ꯌꯥ ꯒ
ꯑꯥꯎ ꯍꯣꯏꯒꯣ
ꯍꯝ ꯀꯣ ꯍꯣ ꯆꯒ ꯀ
ꯍꯥꯥ
ꯑꯔꯖꯦꯦꯟꯇꯤꯅꯥꯗꯤꯧ
ꯑꯥꯔꯖꯦꯟꯇꯤꯅꯥꯗ ꯒꯣꯜ ꯑꯍꯨꯝ ꯆꯪꯕꯅꯦꯕ
ꯑꯣ
ꯑꯗꯨꯕꯨ ꯈꯪꯗꯦꯗ ꯃꯣꯏꯗꯣ ꯈꯠꯅꯔꯒ ꯂꯩꯌꯦ ꯏꯖꯤꯞꯀ ꯍꯥꯏꯕꯗꯤ ꯔꯤꯐ꯭ꯔꯤꯒꯤ ꯅꯨꯄꯥꯗꯣ
ꯑꯣ ꯑꯣ ꯑꯗꯨꯅ ꯍꯥꯏꯁꯨ ꯌꯦꯡꯒꯦ
ꯍꯣꯏ ꯔꯔꯤꯐ꯭ꯔꯤꯒꯤ ꯅꯨꯄꯥꯗꯣ ꯂꯣꯏ ꯍꯥꯏꯔꯒ ꯀꯣ ꯑꯔꯖꯦꯟꯇꯤꯅꯥꯕꯨꯁ ꯄꯣꯔꯠ ꯇꯧꯋꯦ ꯁꯤ ꯔꯤꯐ꯭ꯔꯤ ꯅꯨꯄꯥꯁꯦ ꯍꯥꯏꯔꯒ ꯑꯩ ꯈꯠꯅꯔꯒ ꯂꯣꯏꯌꯦꯦꯀꯣ
ꯑꯗꯨꯦ
ꯑ ꯑꯗꯨꯒ ꯑꯩ
ꯅꯁꯨ ꯍꯣꯁꯇꯦꯜꯖ ꯂꯔꯕ꯭ꯔꯥ
ꯑꯩꯗꯤ ꯍꯣꯁꯇꯦꯜꯗ ꯂꯩꯇꯦ ꯔꯦꯟꯗ ꯂꯩꯌꯦ ꯑꯩꯗꯤ ꯍꯣꯏ ꯇꯥꯏꯌꯦ ꯑꯩꯗꯤꯀꯣ ꯑ ꯔꯦꯟꯗ ꯂꯩꯌꯦꯕ
ꯑꯣ ꯍꯣꯔꯦꯟꯗꯤ
ꯑ ꯍꯣꯏ ꯔꯦꯟꯗ ꯏꯃꯥꯟꯅꯕꯤ ꯈꯣꯏꯒ ꯑ ꯂꯩꯔꯒꯀꯣ ꯐꯨꯠꯕꯣꯜ ꯌꯦꯡꯕ ꯑꯁ ꯌꯥꯝ ꯅꯨꯡꯉꯥꯏꯌꯦ ꯑꯆꯥꯄꯣꯠ ꯆꯥꯔꯒ ꯁꯤꯡꯖꯨ ꯆꯥꯔꯒ ꯀꯣ
ꯑꯣ ꯑꯦ ꯅꯨꯡꯉꯥꯏꯔꯦ ꯅꯨꯡꯉꯥꯏꯔꯦ
ꯍꯥꯏ ꯑꯁ ꯌꯥꯝ ꯅꯨꯡꯉꯥꯏꯕꯅꯦ ꯅꯪꯁꯨ ꯂꯥꯛꯑꯣ
ꯍꯣꯏ ꯁꯟꯗꯦꯗ ꯂꯥꯡꯑꯦ ꯂꯥꯛꯀꯦꯀꯣ ꯑꯈꯣꯏ ꯑꯈꯣꯏꯒꯤ ꯍꯣꯁꯇꯦꯜ ꯍꯁꯇ ꯁꯟꯗꯦꯗ ꯐ꯭ꯔꯤ ꯑꯣꯏꯌꯦ
ꯑ ꯌꯥꯝ ꯅꯨꯡꯉꯥꯏꯍꯦ ꯑꯗꯨꯗꯤ ꯑꯗꯨꯗꯤ ꯀꯣ ꯁꯟꯗꯦꯗ ꯂꯥꯛꯑꯣ ꯅꯪ ꯂꯥꯛ ꯀꯦ ꯍꯥꯏꯔꯗꯤ ꯑꯩꯉꯣꯟꯗ ꯐꯣꯟ ꯇꯧꯔꯛꯎꯀꯣ
ꯑ ꯑꯣ ꯍꯣꯏ ꯍꯣꯏ
ꯑꯩ ꯑꯩ ꯁꯤꯡꯖꯨꯒꯨꯝꯕ ꯁꯤꯡ ꯁꯤꯡꯖꯨꯒꯨꯝꯕ ꯑꯆꯥꯄꯣꯠꯒꯨꯝꯕ ꯑꯩ ꯁꯦꯝꯕꯤꯒꯦꯀꯣ ꯅꯪꯕꯨ ꯉꯥꯏꯔꯒ
ꯍ ꯌꯥꯔꯦꯅꯤ ꯌꯥꯔꯅꯦ
ꯑꯥ ꯍꯣꯏ ꯑꯩ ꯁꯦꯝꯕꯤꯒꯦ ꯑꯗꯨꯒ ꯍꯩꯒꯨꯝꯕ ꯁꯨ ꯊꯥꯛꯅꯤꯡꯉꯥꯏ ꯑꯩ ꯂꯧꯕꯤꯒꯦꯀꯣ ꯅꯣꯏ ꯃꯤ ꯀꯌꯥꯃꯤ ꯀꯌꯥ ꯂꯥꯛꯇꯣꯏꯅꯣ ꯃꯤ ꯃꯉꯥ ꯃꯤ ꯃꯉꯥꯗꯥ ꯍꯣꯏ ꯍꯣꯏ ꯍꯣꯏ ꯂꯥꯛꯑꯣ ꯂꯥꯛꯑꯣ ꯀꯅꯥ ꯀꯅꯥ ꯂꯥꯛꯅꯤꯡꯕ꯭ꯔꯥ ꯑꯗꯨꯝ ꯂꯥꯛꯑꯣꯀꯣ ꯍꯣꯏ ꯍꯣꯏ ꯍꯣꯏ ꯃꯤ ꯃꯉꯥꯁꯨ ꯌꯥꯏꯑꯦ ꯃꯤ ꯑꯍꯨꯝꯁꯨ ꯌꯥꯏꯑꯦ ꯃꯤ ꯑꯅꯤꯁꯨ ꯌꯥꯏꯑꯦ ꯅꯪ ꯈꯛꯇꯁꯨ ꯑꯗꯨꯝ ꯌꯥꯏꯑꯦ
ꯍꯣꯏ ꯍꯣꯏ
ꯑꯗꯨꯝ ꯂꯥꯛꯄ ꯌꯥꯅꯤꯀꯣ ꯌꯥꯝ ꯍꯥꯎꯕ ꯌꯥꯝ ꯍꯥꯎ ꯍꯥꯎꯕ ꯑꯩ ꯑ ꯊꯣꯡꯕꯤꯒꯦꯕ
ꯑꯥ
ꯅꯣꯏ ꯍꯣꯁꯇꯦꯜꯗꯗꯤ ꯑꯍꯥꯎ ꯑꯍꯥꯎꯕ ꯆꯥꯔꯝꯃꯣꯏꯀꯣ ꯍꯣꯏ ꯅꯣꯏ ꯍꯣꯁꯇꯦꯜ ꯗꯗꯤ ꯑ ꯍꯣꯁꯇꯦꯜꯗ ꯂꯩꯕꯗꯤ ꯍꯤꯟꯖꯥꯡꯒꯨꯝꯕꯗꯣ ꯍꯥꯎꯇꯕꯅꯦ ꯍꯥꯎꯇꯦꯀꯣ
ꯍꯥꯎꯇꯦ ꯑꯦ
ꯑꯥꯎ ꯑꯩꯩꯌꯥ ꯑꯗꯨꯗꯤ ꯍꯥꯎꯔꯝꯃꯣꯏꯍꯦ
ꯑꯗꯨꯗꯅꯦ ꯍꯥꯎꯇꯦ ꯍꯣꯁꯇꯦꯜꯒꯤ ꯆꯥꯛꯇꯤ
ꯑꯗꯨꯗꯤ ꯌꯦꯟꯒꯨꯝꯕ ꯇꯥꯎꯔꯒ ꯄꯨꯔꯛꯀꯦ
ꯑꯣ
ꯅꯪ ꯀꯩꯀꯩ ꯆꯥꯅꯤꯡꯕ
ꯑꯩꯗꯤ ꯁꯤꯡꯖꯨꯒ ꯁꯤꯡꯖꯨꯒ ꯕꯣꯔꯥ ꯆꯥꯅꯤꯡꯏ ꯏꯝꯐꯥꯜꯗꯤ ꯁꯝꯟꯖꯨꯗꯤ ꯌꯥꯝꯅ ꯍꯥꯎꯋꯦꯀꯣ
ꯍꯣꯏ ꯍꯣꯏ ꯍꯣꯏ ꯍꯥꯎꯕꯅꯦ ꯍꯥꯎꯕꯅꯦ ꯍꯣꯏ ꯅꯪ ꯄꯥꯝꯔꯗꯤ ꯑꯩ ꯄꯨꯔꯛꯀꯦꯀꯣ
ꯑꯣ ꯑꯣ ꯍꯣꯏ ꯍꯣꯏ
ꯀꯌꯥꯝ ꯄꯨꯔꯛꯀꯦꯔꯥ ꯀꯌꯥꯝ ꯄꯨꯔꯛꯎꯔꯥ ꯑ ꯀꯦꯞꯁꯤ ꯁꯨ ꯆꯥꯅꯤꯡꯕ꯭ꯔꯥ
ꯑꯥꯎ ꯌꯥꯔꯅꯤ ꯌꯥꯔꯅꯤ ꯀꯦꯞ ꯁꯤꯗꯤ
ꯄꯤꯖꯥꯗꯤ
ꯄꯨꯔꯛꯑꯣ
ꯑ ꯍꯣꯏ ꯍꯣꯏ ꯍꯣꯏ ꯍꯣꯏ ꯍꯩ ꯄꯨꯔꯛꯀꯦ ꯅꯪ ꯊꯥꯛꯅꯤꯡꯉꯥꯏꯀꯣ
ꯑꯥ ꯅꯪꯗꯤ ꯍꯧꯖꯤꯛ ꯀ꯭ꯂꯥꯁ ꯉꯥꯏꯕ꯭ꯔꯥ
ꯍꯧꯖꯤꯛ ꯀ꯭ꯂꯥꯁ
ꯑ
ꯍꯥ ꯀꯩ ꯍꯧꯖꯤꯛ ꯑꯩ ꯀꯃꯥꯏꯅ ꯇꯧꯔꯥ ꯍꯥꯏꯕ꯭ꯔꯥ
ꯍꯥꯥ
ꯍꯧꯖꯤꯛ ꯑꯩ ꯀꯃꯥꯏ
ꯑꯣ ꯑꯣ
ꯇꯧꯒꯦꯔꯅ ꯍꯥꯏꯕ
ꯍꯧꯖꯤꯛꯇꯤ ꯑꯥ
ꯍꯧꯖꯤꯛꯇꯤ ꯈꯪꯗꯦꯗ ꯍꯧꯖꯤꯛꯇꯤ ꯕꯤꯗꯤꯑꯣ ꯌꯦꯡꯉꯅꯤ ꯉꯁꯤꯗꯤ ꯕꯣꯜ ꯂꯥꯛ ꯇꯦ ꯑꯗꯨꯒꯤ ꯑ ꯚꯤꯗꯤꯑꯣ ꯗ꯭ꯔꯃꯥꯒꯨꯝꯕ ꯌꯦꯡꯉꯒꯀꯣ ꯑꯗꯨꯝ ꯇꯨꯝꯅꯤ
ꯑ
ꯅꯪꯗꯤ
ꯑꯁꯨꯨꯔ ꯂꯥꯏꯔꯤꯛ
ꯑ ꯅꯪꯗꯤ ꯂꯩ ꯌꯥꯝ ꯏꯃꯥꯟꯕ ꯃꯥꯂꯤꯀꯣ ꯅꯪꯗꯤ ꯂꯩꯔꯤꯛ ꯌꯥꯝ ꯏꯃꯟꯕ ꯃꯥꯜꯂꯦꯀꯣ
ꯎꯝ ꯑꯩꯈꯣꯏꯗꯤ ꯂꯥꯏꯔꯤꯛ ꯂꯥꯏꯔꯛꯇꯤ ꯏꯔꯗꯤ ꯌꯥꯝꯅ ꯂꯥꯏꯔꯦ ꯌꯥ
ꯑꯣ ꯑꯣ
ꯌꯨ ꯑꯥꯔ ꯁꯣ
ꯑꯣ ꯍꯣꯏ ꯍꯣꯏ ꯌꯥꯝ ꯃꯥꯟꯕꯒꯤꯀꯣ
ꯑꯗꯨꯅꯦ ꯌꯥꯝꯅ ꯂꯥꯏꯌꯦ
ꯑꯥꯎ ꯏꯅꯤꯡꯉꯥꯏ ꯌꯥꯝ ꯂꯩꯌꯦꯕ
ꯎꯝ
ꯍꯣꯏ ꯍꯣꯏ ꯑꯗꯨꯝ ꯇꯧꯕꯅꯦ ꯅꯣꯏ ꯀ꯭ꯂꯥꯁ ꯀꯥꯕꯁꯤꯡꯅꯤꯀꯣ ꯀꯣꯂꯦꯖ ꯀꯥꯕꯁꯤꯡ ꯆꯁꯤꯡꯗꯤ
ꯌꯥꯝ ꯏꯅꯤꯡꯉꯥꯏ ꯂꯥꯏꯕꯅꯦ ꯍꯣꯏ ꯍꯣꯏ ꯍꯣꯏ ꯌꯥꯝ ꯋꯥꯔꯝꯅꯤꯍꯦ ꯑꯗꯨꯗꯤ
ꯋꯥꯔꯦ ꯈꯣꯏꯒꯤ ꯑꯣꯖꯥꯁꯨ ꯌꯥꯝꯅ ꯏꯁꯇ꯭ꯔꯤꯛ ꯑꯣꯏꯌꯦ
ꯑꯣ ꯑꯣ ꯑꯣ ꯍꯣꯝꯋꯥꯛ ꯑꯗꯨꯝ ꯄꯤꯕ꯭ꯔꯥ
ꯍꯥꯥ
ꯑꯦꯁꯥꯏꯟꯃꯦꯟꯒꯨꯝꯕ ꯑꯗꯨꯝ ꯄꯤꯕ꯭ꯔꯥ
ꯄꯤꯒꯦ ꯄꯤꯌꯦ ꯑꯩꯈꯣꯏꯁꯨ
ꯑꯣ ꯑꯌꯥꯌ
ꯅꯣꯠꯁꯨ ꯑꯦꯁꯥꯏꯟꯃꯦꯟꯁꯨ
ꯑꯣ
ꯈꯣꯏ ꯑꯦꯛꯖꯥꯝ ꯁꯨ ꯑꯒ꯭ꯔꯁꯇ
ꯑꯣ ꯑꯣ ꯑꯣ ꯑꯣ ꯑꯗꯨꯒꯤꯅꯤꯀꯣ
ꯑꯗꯨꯒꯤꯅꯦ
ꯅꯪꯒꯤ ꯈꯨꯠ ꯌꯥꯝ ꯅꯥꯔꯝꯅꯤꯍꯦ ꯑꯗꯨꯗꯤ
ꯑꯥꯎ
ꯑꯩꯌꯥ ꯀꯃꯥꯏ ꯇꯧꯁꯤꯔꯥ ꯑꯗꯨꯗꯤ ꯅꯪ ꯆꯥꯅꯤꯡꯉꯥꯏ ꯀꯩꯀꯩ ꯄꯨꯔꯛꯎꯔꯥ ꯑꯩ ꯑꯣꯔꯦꯟꯖꯀꯨꯝꯕ ꯀꯣꯐꯤꯒꯨꯝꯕ ꯄꯨꯔꯛꯎꯔꯥ ꯅꯪ
ꯑꯗꯨꯅꯦ ꯑꯥ
ꯄꯨꯔꯥꯛꯀꯦꯀꯣ
ꯄꯔꯛ ꯀꯌꯥ
ꯑꯥꯎ ꯑꯥꯎ ꯄꯨꯔꯛꯀꯦ ꯄꯨꯔꯛꯀꯦ ꯅꯪ ꯌꯥꯝ ꯋꯥꯔꯝꯅꯦ
ꯇꯥꯔꯕ꯭ꯔꯣ ꯚꯤꯇꯥꯃꯤꯟ ꯚꯤꯇꯥꯃꯤꯟ ꯑꯃꯁꯁꯨ ꯄꯨꯔꯧꯀꯣ
ꯍꯣꯏ ꯍꯣꯏ ꯄꯨꯔꯛꯀꯦ ꯄꯨꯔꯛꯀꯦ ꯅꯪꯅ ꯌꯥꯝ ꯋꯥꯕ ꯃꯥꯜꯂꯦ
ꯑꯗꯨꯅꯦ
ꯑꯗꯣ
ꯑꯥ
ꯅꯪ ꯅꯣꯏꯕ꯭ꯔꯥ ꯅꯠꯇ꯭ꯔꯒ ꯀꯪꯕ꯭ꯔꯥ ꯍꯥꯥ ꯅꯪꯀꯣ
ꯀꯔꯤ ꯍꯥꯏꯕ꯭ꯔꯥ
ꯅꯪꯀꯣ ꯅꯣꯏꯕ꯭ꯔꯥ ꯅꯠꯇ꯭ꯔꯒ ꯀꯪꯕ꯭ꯔꯥ
ꯅꯠꯇꯦ ꯅꯠꯇꯦ
ꯀꯩ ꯇꯧꯕ꯭ꯔꯥ ꯅꯣꯏꯕ꯭ꯔꯥ ꯐꯦꯠ ꯑꯣꯏꯕ꯭ꯔꯥ
ꯅꯠꯇꯦ ꯐꯦꯠ ꯅꯠꯇꯦ ꯌꯥꯝꯅ ꯊꯤꯟ ꯑꯣꯏ ꯑꯩꯗꯤ